ꯑꯣ
ꯇꯥꯔꯣ ꯏ ꯇꯥꯎ
ꯏꯇꯥꯃꯗꯤ ꯍ
ꯏꯚꯥꯏ
ꯍꯣꯏ ꯑꯗꯨ ꯆꯨꯝꯃꯦ ꯏꯕꯥ ꯑꯗꯣ ꯑꯗꯨꯅꯤ ꯀꯧꯗ ꯏꯇꯥꯎ ꯍꯥꯏꯗꯤ ꯀ ꯍꯥꯏꯁꯤꯔꯥ ꯏꯕꯥ ꯍꯥꯏꯗꯣ ꯑꯗꯨꯅꯦꯕ
ꯑ
ꯏꯚꯥꯏꯅꯦ ꯏꯕ ꯀ ꯆꯨꯝꯃꯦꯗ
ꯑꯗꯨꯣꯏ ꯏ
ꯍꯣꯏ ꯍꯣꯏ ꯇꯥꯏ ꯀꯔꯤ ꯇꯧꯔꯤꯅꯣ ꯏꯚꯥꯏ
ꯑꯩꯗꯤ ꯅꯣꯏꯅ ꯇꯧꯔꯛꯄ ꯉꯥꯏꯕ ꯉꯥꯛꯇ ꯉꯥꯏꯔ
ꯍꯣꯏ ꯑꯗꯨꯅꯦꯕ ꯑꯗꯨꯒꯤ ꯑꯗꯨꯒꯤ ꯃꯤꯁꯤꯡꯗꯣ ꯉꯥꯏꯔꯤꯕꯅꯦꯕꯀꯣ ꯑꯗꯣ ꯉ ꯍꯥꯏꯅ ꯑꯩꯁꯨ ꯉꯥꯏꯔꯤꯕꯅꯤ ꯑꯗꯨꯕꯨ ꯑꯩꯒꯤ ꯀꯩ ꯍꯥꯏꯁꯦ ꯑꯩꯒꯤ ꯐꯣꯟꯁꯦ ꯅꯥꯕꯀꯣ ꯅꯥꯕꯁꯦ ꯀꯣꯝꯄ꯭ꯂꯤꯀꯦꯇꯦꯠ ꯑꯣꯏꯕ ꯑꯗꯣ ꯀꯔꯤ ꯍꯥꯏꯁꯤꯔ ꯑꯍꯟ ꯑꯣꯏꯕꯅꯤꯅꯀꯣ ꯑꯩꯒꯤ ꯐꯣꯟꯁꯦ ꯌꯥꯝ ꯑꯍꯟ ꯑꯣꯏꯕꯒꯤ ꯈꯪꯗꯦ ꯄꯨꯟꯁꯤ ꯀꯌꯥ ꯍꯤꯡꯒꯗ꯭ꯔꯥ ꯈꯪꯗꯦ ꯑꯩꯒꯤ ꯐꯣꯟꯁꯦ
ꯎꯝ
ꯑꯗꯨ ꯅꯨꯡꯉꯥꯏꯔꯤꯕ꯭ꯔꯣ ꯔꯥꯏ
ꯍꯣꯏ ꯅꯨꯡꯉꯥꯏꯔꯤꯌꯦ ꯅꯪꯗꯤ ꯉꯁꯤꯒꯤ ꯀꯌꯥꯃꯨꯛ ꯇꯧꯔꯒꯦ
ꯉꯁꯤꯗꯤ ꯑꯁ ꯇꯧꯗꯦꯗ ꯑꯗꯣ ꯉꯁꯥꯏ ꯍꯥꯏꯗꯤ ꯐꯣꯟꯒꯤ ꯕꯦꯔꯥ ꯑꯣꯏꯕ ꯂꯩꯕꯀꯣ
ꯑꯣ
ꯍꯥꯏꯕꯗꯤ ꯑꯥ ꯐꯣꯟꯁꯦ ꯁ꯭ꯋꯤꯤꯁ ꯑꯣꯐ ꯊꯝꯗ꯭ꯔꯗꯤ ꯃꯁꯥꯅ ꯃꯤ ꯑꯃꯈꯎ ꯀꯣꯜ ꯇꯧꯒꯅꯤ ꯑꯗ ꯐꯣꯟ ꯃꯁꯥꯅ ꯃꯤ ꯑꯃꯕꯨ ꯇꯦꯛꯁ ꯑꯃꯨꯛꯀ ꯊꯥꯒꯅꯤ ꯑꯗꯨ ꯑꯗꯥ ꯇꯧꯕꯀꯣ ꯑꯩꯒꯤ ꯗꯤꯁꯄ꯭ꯂꯦꯗ ꯈꯔ ꯄ꯭ꯔꯣꯕ꯭ꯂꯦꯝ ꯂꯩꯕꯀꯣ
ꯑꯥ
ꯑꯗꯨ ꯇꯣꯏꯅ ꯄꯥꯏꯔꯗꯤ ꯁꯨꯃꯥꯏꯅ ꯇꯧꯋꯦ ꯑꯗꯨꯒ ꯊꯝꯂꯝꯃꯒ ꯈꯔ ꯈꯔ ꯑꯗꯨꯒ ꯄꯥꯏꯔꯗꯤ ꯈꯔ ꯈꯔ ꯌꯥꯏꯑꯕꯀꯣ ꯑꯗꯨ ꯍꯧꯖꯤꯛꯇꯤ ꯍꯣꯏ ꯈꯔ ꯈꯔ ꯇꯧꯋꯦ ꯑꯗꯨꯕꯨ ꯄꯥꯏꯕꯗꯤ ꯄꯥꯏꯕ ꯌꯥꯏ
ꯑ ꯑꯆꯥ
ꯅꯪꯗꯤ ꯌꯦꯡꯉꯗ꯭ꯔꯣ ꯐꯨꯠꯕꯣꯜꯁꯦ
ꯑꯩꯗꯤ ꯐꯨꯠꯕꯣꯜꯒꯁꯦ ꯌꯦꯡꯂꯨꯔꯣꯏꯗ ꯑꯩꯒꯤꯗꯤ ꯑꯁꯤꯅ ꯂꯣꯏꯔꯗꯤ ꯏꯇꯨꯒ ꯋꯥꯔꯤ ꯁꯥꯔꯅꯤ ꯑꯩꯁꯨ
ꯑꯣ ꯅꯨꯄꯤꯒꯨꯝꯕꯗꯤ ꯂꯩꯕ꯭ꯔꯣ ꯅꯨꯄꯤꯒꯨꯝꯕꯗꯤ ꯂꯩꯗꯤ ꯑꯩꯈꯣꯏ ꯑꯅꯤ ꯋꯥꯔꯤꯒꯨꯝꯕꯅ ꯁꯥꯕꯁꯦ ꯁꯥꯎꯕꯅꯤꯀꯣ ꯍꯥꯏꯕꯤꯌꯨ
ꯑꯁ ꯀꯩꯝ ꯈꯟꯂꯣꯏꯗ ꯑꯩ ꯒ꯭ꯌꯥꯟ ꯇꯥꯃꯟꯗꯅꯀꯣ
ꯍꯣꯏ
ꯑꯩꯕꯨ ꯐꯥꯎ ꯀꯥꯎꯈꯤꯕꯒꯤ ꯋꯥꯅꯤꯅꯦ
ꯑꯗꯨꯒꯨꯝꯕ ꯅꯨꯄꯤꯁꯤꯡꯁꯦ ꯈꯪꯗ꯭ꯔꯦꯗ ꯑꯩꯒꯤꯁꯨ ꯅꯍꯥꯟ ꯁꯨꯃꯥꯏꯅ ꯇꯧꯕꯒꯤ ꯑꯃꯨꯛꯀ ꯆꯠꯈ꯭ꯔꯦꯃꯥ
ꯈꯪꯗꯦꯅꯦ ꯃꯈꯣꯏꯁꯦ ꯁꯨꯃꯥꯏ ꯈꯪ ꯈꯪꯗꯦꯀꯣ ꯑꯁꯦꯡꯕꯅꯤ ꯃꯈꯣꯏꯁꯦ ꯀꯔꯤ ꯈꯪꯗꯦꯗ ꯍꯥꯏꯕꯁꯨꯀꯣ ꯃꯈꯣꯏ ꯂꯩꯔꯦ ꯒꯥꯔꯦ ꯑꯃꯨꯛꯀ ꯆꯠꯈꯔꯦ ꯑꯗꯨꯒꯤꯅꯤ ꯑꯗꯣ ꯀꯔꯤ ꯀ ꯁꯥꯡꯒꯨꯝꯕꯗꯤ ꯆꯥꯔꯦ ꯅꯪꯗꯤ
ꯑꯩ ꯉꯁꯤ ꯌꯦꯟꯗꯦꯝꯅꯤꯗ
ꯍꯥꯥ
ꯌꯦꯟꯗꯦꯝ ꯆꯥꯌꯦꯕ
ꯒꯟꯗꯤꯌꯥꯝ
ꯑꯥ ꯌꯦꯟꯗꯦꯝ ꯕꯤꯖꯤꯗꯣ
ꯑꯣ ꯑꯣ ꯑꯣ ꯍꯥꯎꯕꯅꯤ ꯑꯗꯨꯗꯣ
ꯑꯥ
ꯏꯔꯣꯝꯕꯁꯨ ꯍꯥꯎꯋꯦ ꯆꯝꯐꯨꯠꯁꯨ ꯍꯥꯎꯋꯦ ꯑꯗꯨꯒ ꯈ꯭ꯋꯥꯏꯗꯒꯤ ꯍꯥꯎꯕꯁꯦ ꯑꯣꯛꯁꯥꯒ ꯃꯗꯨ ꯊꯝꯂꯝꯃꯒ ꯆꯥꯕꯗꯣ ꯑꯁ ꯑꯗꯨꯅꯦ ꯑꯗꯨꯅꯦ ꯌꯥꯝ ꯐꯕ
ꯑꯗꯨꯅꯦ꯫
ꯑꯩꯈꯣꯏꯗꯤ ꯀꯥꯡꯁꯣꯏꯅꯤ ꯉꯁꯤꯗꯤ꯫
ꯍꯥꯎꯋꯦꯅꯦ ꯀꯥꯡꯁꯣꯏꯁꯨ꯫
ꯈꯪꯗꯦꯗ ꯌꯥꯝ ꯆꯥꯃꯟꯕ ꯍꯣꯏ꯫ ꯑ ꯊꯣꯡꯕꯒꯤꯀꯣ ꯃꯍꯥꯎꯗꯤ ꯂꯩꯔꯤ ꯌꯥꯝ ꯆꯥꯕ ꯅꯨꯡꯉꯥꯏꯌꯦ꯫
ꯎꯝ꯫
ꯌꯥꯝ ꯆꯥꯕ ꯅꯨꯡꯉꯥꯏ ꯑꯗꯨꯕꯨ ꯁꯥꯅꯗꯤ ꯑꯃꯨꯛꯀ ꯍꯥꯎꯋꯦꯕꯀꯣ꯫ ꯅꯥ ꯀꯨꯝꯕ꯫ ꯅꯪꯗꯤ ꯆꯤꯡꯗ ꯀꯨꯝꯕ ꯂꯩꯕ꯭ꯔꯥ ꯑꯗꯨꯒ꯫ ꯑ ꯀꯔꯝ꯫ ꯍꯣꯏ ꯍꯣꯏ꯫
ꯑꯩꯗꯤ ꯃꯥꯎꯟꯇꯦꯟꯗ ꯂꯩꯌꯦꯕ꯫
ꯑꯁ ꯑꯗꯨꯗꯤ꯫ ꯌꯥꯝ ꯅꯨꯡꯉꯥꯏ ꯑꯩꯁꯨ ꯂꯥꯏꯅꯤꯡꯉꯤꯗ ꯃꯗꯨꯒꯤ ꯃꯐꯝꯗꯨꯕꯗ꯫
ꯄ꯭ꯔꯤꯊꯤꯕꯤꯒꯤ ꯋꯥꯔꯤ ꯍꯥꯏꯕꯗꯤ ꯍꯧꯖꯤꯛ ꯍꯧꯖꯤꯛ꯫ ꯑ ꯀꯩ ꯍꯥꯏꯁꯦ ꯍꯧꯖꯤꯛ ꯇꯤ ꯊꯣꯛꯏꯕ꯫ ꯃꯔꯝꯁꯤꯡ ꯑꯗꯨꯁꯤꯡꯗꯣ ꯂꯣꯏꯗꯨꯅ꯫ ꯈꯪꯍꯟꯗꯨꯅ ꯀꯩ ꯍꯥꯏꯁꯤꯔꯥ ꯆꯤꯡꯗꯒꯤꯒꯨꯝꯕꯒꯨꯝ ꯂꯩꯔꯒ꯫ ꯅꯨꯡꯁꯤꯠꯒꯤ ꯃꯅꯥꯥꯡꯀ ꯑꯩꯁꯨ ꯂꯥꯏꯅꯤꯡꯕꯅꯤꯕ
ꯑ
ꯑꯗꯨ ꯆꯠꯊꯣꯛꯑꯁꯨ ꯇꯧꯕ ꯌꯥꯗꯕꯀꯣ
ꯎꯝ
ꯍꯧꯖꯤꯛꯀꯤ ꯃꯇꯝꯒꯤ ꯀ꯭ꯔꯤꯌꯥꯁꯦ ꯁꯤꯇꯨꯋꯦꯁꯟꯒꯤꯀꯣ ꯆꯠꯄ ꯑꯇꯣꯞꯄ ꯌꯥꯗꯕꯒꯤꯅꯦ
ꯑꯁ ꯅꯨꯡꯉꯥꯏꯇ꯭ꯔꯦꯅꯦ
ꯍꯣꯏꯗ ꯃꯥꯔꯤꯗ ꯀꯔꯤ ꯇꯧꯧꯅꯤ ꯃꯈꯣꯏ ꯃꯈꯣꯏꯒꯤ ꯀꯔꯤ ꯍꯥꯏꯁꯤꯔ ꯑ ꯊꯕꯛ ꯊꯕꯛ ꯍꯥꯏꯕ ꯇꯥꯔꯦꯀꯣ ꯑꯗ ꯄꯣ ꯑꯩꯈꯣꯏꯒꯤꯗꯤ ꯑꯩꯈꯣꯏ ꯁꯥꯇ꯭ꯔꯁꯤꯡꯗꯤ ꯀꯔꯤ ꯍꯥꯏꯁꯦ ꯄꯨꯟꯁꯤꯁꯦ ꯌꯥꯝ ꯃꯥꯡꯉꯤ ꯇꯁꯦꯡ ꯍꯥꯏꯅ ꯍꯥꯏꯔꯗꯤꯀꯣ
ꯌꯥꯝ ꯋꯥꯡꯕꯅꯤꯅ ꯑꯗꯨ ꯉꯁꯤꯗꯤ ꯅꯪ ꯀꯥꯏ ꯀꯥꯏꯗ ꯀꯣꯏ ꯆꯠꯂꯒꯦ
ꯉꯁꯤꯗꯤ ꯆꯠꯇꯠꯇꯦꯗ ꯍꯥꯏꯕꯗꯤ ꯑꯉꯥꯡꯁꯤꯡꯒꯤ ꯑꯦꯛꯖꯥꯝꯒꯨꯝꯕ ꯂꯩꯕꯀꯣ ꯍꯥꯏꯕꯗꯤ ꯇ꯭ꯨꯋꯁꯟꯒꯨꯝꯕ ꯑꯗꯣ ꯌꯨꯝꯒꯤ ꯊꯕꯛ ꯑꯗꯨꯒ ꯑꯣ ꯀꯔꯤ ꯀꯔꯤꯒꯤ ꯊꯕꯛꯀꯨꯝꯕꯒꯨꯝ ꯌꯨꯝꯗ ꯂꯥꯛꯑꯦ ꯇꯧꯋꯦ ꯃꯄꯥꯟꯗ ꯊꯧ ꯂꯥꯛꯇꯦ ꯉꯁꯤꯗꯤ ꯍꯥꯏꯕꯗꯤ ꯌꯥꯝ ꯁꯥ ꯁꯥꯃꯟꯕꯀꯣ ꯑꯗꯣ ꯃꯄꯥꯟꯗ ꯊꯣꯛꯇꯦ ꯑꯗꯣ ꯌꯨꯝꯗꯨꯒ ꯂꯩꯌꯦ ꯍꯧꯖꯤꯛꯇꯤ ꯅꯪꯗꯤ
ꯑꯩꯗꯤ ꯑꯁ ꯀꯤꯒꯤ ꯀ ꯍꯥꯏꯁꯤꯔꯥ ꯑꯗꯨꯝ ꯌꯨꯝꯅ ꯐꯃꯨꯡꯗ ꯑꯗꯨꯝ ꯇꯨꯝꯃꯒ ꯂꯩꯕꯅꯤ
ꯍꯣꯏ ꯍꯧꯖꯤꯛꯀꯤ ꯐꯤꯕꯝꯁꯤꯗ ꯁꯨꯃꯥꯏꯅ ꯇꯧꯒꯗꯧꯕꯅꯤ
ꯎꯝ
ꯃꯄꯥꯟ ꯊꯣꯛꯇꯕꯤꯗꯀꯣ
ꯎꯝ
ꯑꯣ ꯐꯃꯨꯡꯗ ꯂꯩꯒ ꯗꯦꯟꯁꯀꯨꯝꯕ ꯁꯤꯟꯅꯔꯒ ꯑꯗꯨ ꯂꯩ
ꯑꯩꯗꯤꯒꯤꯦꯝꯃꯤꯁꯅꯗꯦꯗ
ꯑꯣꯁꯅꯥꯗꯦ
ꯑꯥ
ꯑꯣ ꯑꯗꯨꯗꯤ ꯌꯥꯝ ꯐꯩꯅꯦ ꯒꯦꯝꯁ ꯂ ꯑꯃꯁꯁꯨ ꯍꯁ ꯀꯩ ꯍꯥꯏꯁꯤꯔꯥ ꯄꯨꯡꯗ ꯌꯥꯝ ꯆꯠꯕꯅꯤꯍꯦ ꯊꯕꯛ ꯇꯧꯅꯤꯡꯗꯕ ꯑꯗꯨ ꯇꯧꯅꯤꯡꯗꯕꯀꯣ ꯁꯨꯃꯥꯏꯅ ꯇꯧꯕꯅꯦ ꯒꯦꯝꯁ ꯅꯥꯕꯁꯤꯡꯁꯨ
ꯑꯝ ꯃꯥꯅꯦ
ꯑꯗꯨꯅꯦꯕ ꯑꯗꯨ ꯅꯪꯒꯤ ꯋꯥꯔꯛꯀꯞ ꯌꯦꯡꯉꯨꯅꯦꯍꯦ ꯌꯥꯝ ꯐꯖꯕ ꯀꯔꯤ ꯍꯥꯏꯁꯦ ꯑꯗꯨꯕꯨ ꯉꯁꯤꯁꯦ ꯑ ꯄꯨꯡ ꯕꯔꯣ ꯃꯈꯥꯏꯗ ꯑꯃꯨꯛꯀꯟ ꯂꯥꯛꯏꯌꯦꯦꯕꯀꯣ
ꯎꯝ ꯏꯁꯄꯦꯟꯒꯤꯔ ꯂꯩꯕꯅꯤꯅꯦ ꯉꯁꯤꯁꯦ
ꯑꯗꯨꯒ ꯄꯨꯡ ꯃꯔꯤ ꯃꯈꯥꯏꯔ ꯃꯉꯥ ꯃꯈꯥꯏꯔꯥ ꯑꯗꯨꯒ ꯇꯤꯝ ꯑꯅꯤ ꯑꯩꯀꯣꯏ ꯂꯩꯌꯦꯕꯀꯣ
ꯎꯝ
ꯌꯥꯝ ꯅꯨꯡꯉꯥꯏꯒꯅꯤ ꯌꯦꯡꯉꯕ ꯍꯥꯏꯕꯗꯤ ꯀ꯭ꯔꯣꯌꯦꯁꯤꯌꯥꯁꯨ ꯌꯥꯝ ꯀꯁꯤꯅ ꯐꯖꯕ ꯇꯤꯝꯅꯦꯕ
ꯍꯣꯏ ꯃꯥꯅꯦ
ꯑꯗꯨꯒ ꯃꯈꯣꯏꯁꯨ ꯁꯦꯀꯦꯟ ꯔꯦꯅꯔ ꯆꯞꯂꯤ ꯃꯈꯣꯏꯒꯤ ꯋꯥꯔꯜ ꯀꯞ ꯑꯗꯨꯗ
ꯑ
ꯅꯣꯏ ꯌꯥꯝ ꯅꯨꯡꯉꯥꯏꯒꯅꯦꯕ
ꯑꯗꯨꯅꯦ
ꯅꯣꯏ ꯌꯦꯡꯅꯤꯡꯕꯗꯤ ꯑꯗꯨꯝ ꯌꯦꯡꯉꯣꯅꯦ ꯑꯩꯗꯤ ꯑꯁ ꯑꯗꯨꯝ ꯇꯨꯝꯊꯔꯅꯤ ꯍꯥꯏꯗꯤ ꯄꯣꯜꯁꯦ ꯀꯌꯥꯁꯨ ꯑꯩ ꯁꯥꯗꯤ ꯁꯥꯟꯅꯩ ꯑꯗꯣ ꯑꯩꯅꯗꯤ ꯌꯦꯡꯕꯁꯦ ꯀꯌꯥꯝ ꯍꯩꯅꯗꯕ ꯑꯩꯒꯤꯗꯤ ꯇꯤꯝ ꯑꯩꯒꯤ ꯇꯤꯝ ꯁꯥꯟꯅꯔꯗꯤ ꯌꯥꯔꯦꯕ ꯑꯩꯗꯤ
ꯍ ꯅꯪꯒꯤ ꯇꯤꯟꯅꯤ ꯀꯔꯤꯇꯤꯝꯅ
ꯐ꯭ꯔꯥꯟꯁꯒ ꯑꯔꯖꯦꯟꯇꯤꯅꯥ ꯈ ꯀꯅꯏ
ꯑꯣ ꯑꯣ ꯍꯣꯏ ꯑꯩꯅ ꯆꯤꯡꯅꯥꯕꯁꯦ ꯐ꯭ꯔꯥꯟꯁꯒ ꯑꯥꯔꯖꯦꯟ ꯅꯥꯁꯨ ꯐꯥꯏꯅꯦꯜꯗ ꯃꯈꯣꯏ ꯑꯅꯤ ꯆꯪꯒꯅꯤꯀꯣ
ꯑꯃꯨꯛ ꯆꯪꯒꯗꯧ ꯃꯥꯟꯗ꯭ꯔꯥ ꯃꯑꯣꯡꯗꯣ
ꯍꯣꯏꯣꯏ ꯁꯣꯏꯗꯅ ꯃꯈꯣꯏ ꯑꯅꯤ ꯆꯥꯡꯒꯅꯤ
ꯎꯝ
ꯍꯥꯏꯕꯗꯤ ꯍꯧꯖꯤꯛꯁꯦ ꯑꯔꯖꯦꯟꯇꯤꯅꯥꯒ ꯀ꯭ꯔꯤꯌꯥꯁꯤ꯭ꯔ ꯑꯥ ꯗꯤꯁ ꯏꯌꯥꯔ ꯈꯛꯇ ꯁꯅꯕꯒꯤ ꯀꯟꯇ꯭ꯔꯤꯗꯣ ꯑꯄꯤꯛꯄꯒꯤ ꯀꯟꯇ꯭ꯔꯤꯗꯣ ꯈꯪꯉ ꯃꯥꯁꯦ ꯑꯃꯨꯛꯀ ꯀꯥꯎꯈ꯭ꯔꯦ ꯑꯃꯨꯛꯀꯗꯤ ꯀꯟꯇꯔꯤꯒ ꯃ ꯃꯤꯡꯗꯣ ꯑꯗꯨꯒ ꯃꯈꯣꯏ ꯑꯅꯤꯁꯤ ꯅꯥꯒꯅꯤꯕꯀꯣ ꯅꯥꯕ ꯃꯇꯝꯗ ꯑꯖꯤꯅ ꯁꯣꯏꯗꯅ ꯉꯝꯒꯅꯦꯕ ꯈꯥꯡꯉꯦ ꯃꯈꯣꯏꯒꯤ ꯑ ꯀꯔꯤ ꯍꯥꯏꯇꯥꯔꯦ ꯃꯈꯣꯏꯒꯤ ꯄ꯭ꯂꯦꯁꯤꯡꯗꯣ ꯑꯃꯨꯛ ꯍꯣꯏ ꯌꯦꯡꯕꯗꯀꯣ ꯑꯗꯣ ꯃꯈꯣꯏꯒꯤ ꯑꯄꯣꯅꯦꯟ ꯇꯤꯝꯒꯤ ꯀꯤꯞꯄꯔꯗꯣ ꯌꯥꯝ ꯍꯥꯏꯌꯦ ꯁꯦꯞ ꯇꯧꯕ ꯗꯤꯐꯦꯟꯒꯗ ꯍꯥꯏꯌꯦ ꯑꯗꯨꯕꯨ ꯃꯈꯣꯏ ꯑꯥꯔꯖꯦꯟꯇꯤꯅꯥ ꯈꯣꯏꯅ ꯂꯥꯛꯑꯒ ꯑꯇꯦꯛ ꯇꯧꯔꯤꯕ ꯃꯉꯥ ꯁꯦꯞ ꯇꯧꯕ ꯉꯝꯃꯔꯣꯏꯕ ꯑꯗꯨꯒꯤꯗꯃꯛ ꯃꯈꯣꯏ ꯍꯣꯏꯑꯦ ꯉꯥꯡꯃꯨꯅꯤ ꯑꯗꯨꯕꯨ ꯑꯗꯨꯒ ꯐ꯭ꯔꯥꯟꯁꯒ ꯑꯥꯔꯖꯦꯟꯇꯤꯅꯥ ꯁꯣꯏꯗꯅ ꯑꯃꯨꯛꯀ ꯐꯥꯏꯅꯦꯜꯗ ꯆꯪꯒꯅꯤ ꯁꯣꯏꯗꯅ
ꯎꯝ
ꯆꯪꯒꯅꯦꯕ ꯈꯪꯗꯦ ꯏꯁꯄꯦꯟꯁꯨ ꯂꯩꯌꯦ ꯑꯗꯨꯕꯨ ꯀ ꯊꯥꯖꯗꯦꯁꯄꯦꯟꯗ
ꯏꯁꯄꯦꯟꯕꯨꯗꯤ ꯀꯌꯥ ꯍꯥꯏꯕ ꯉꯝꯗ꯭ꯔꯤꯗ
ꯍꯣꯏ ꯍꯣꯏ ꯑꯗꯨꯅꯦ ꯐ꯭ꯔꯦꯟꯁꯁꯦ ꯃꯈꯣꯏꯒꯤ ꯄ꯭ꯂꯦꯁꯦ ꯌꯥꯝ ꯀ ꯍꯥꯏꯁꯤꯔꯦ ꯃꯈꯣꯏꯒꯤ ꯏꯁꯄꯤꯠꯁꯨ ꯀꯣ ꯆꯦꯟꯕꯒꯤ ꯏꯁꯄꯤꯠꯁꯨ ꯌꯥꯝꯈ꯭ꯦ ꯍꯥꯏꯁꯤꯔ ꯌꯥꯝꯅ ꯐꯥꯁ ꯑꯣꯏꯌꯦꯕꯀꯣ ꯑꯗꯨꯅꯤ ꯃꯈꯣꯏꯗꯤ ꯌꯦꯡꯉꯨ ꯃꯈꯣꯏꯒꯤ ꯃꯈꯣꯏꯒꯤ ꯁꯅꯕꯁꯤꯡꯗꯣ ꯑꯆꯧ ꯑꯆꯧꯕ ꯀ꯭ꯂꯞꯇꯒ ꯂꯩꯕꯁꯤꯡꯅꯦ
ꯍꯣꯏ ꯃꯥꯅꯦ ꯏꯁꯄꯦꯟꯁꯨ ꯏꯁꯇꯥꯔ ꯌꯥꯝꯃꯦ ꯑꯗꯨꯒ ꯕ꯭ꯔꯥꯖꯤꯜꯁꯨ ꯏꯁꯇꯥꯔꯅꯤ ꯌꯥꯝꯃꯦꯕ ꯕ꯭ꯔꯥꯖꯤꯜꯒꯤꯗꯤ ꯀꯌꯥꯝ ꯃꯑꯣꯡ ꯃꯥꯟꯗꯦꯗ ꯐꯅꯅ ꯀꯥꯕꯒꯤ ꯃꯑꯣꯡꯗꯤ ꯂꯩꯇꯦꯗ
ꯖꯄꯥꯟꯒꯁ ꯅꯥꯕ ꯃꯇꯝꯗꯀꯣ
ꯎꯝ
ꯑꯩꯈꯣꯏ ꯕ꯭ꯔꯥꯖꯤꯠꯁꯤꯡ ꯉꯝꯕꯗꯣ ꯅꯈꯣꯏꯒꯤ ꯂꯩꯕꯥꯛ ꯐꯥꯕꯒꯕ
ꯎꯝ
ꯑꯗꯨ ꯐꯥꯎ ꯉꯝꯗ꯭ꯔꯗꯤ ꯈꯪꯗꯦ ꯑꯗꯨꯕꯨ ꯍꯣꯏ ꯕ꯭ꯔꯥꯖꯤꯜ ꯈꯪꯗꯦ ꯕ꯭ꯔꯥꯖꯤꯜꯒ ꯀꯔꯝꯕ ꯀꯩ ꯁ ꯅꯥꯒꯗ꯭ꯔꯥ ꯄꯔꯥ ꯣꯏꯦꯔꯥ ꯈꯪꯗꯦꯀꯣ ꯁꯅꯥꯒꯗꯖꯅ
ꯑꯣ
ꯑꯗꯣ ꯌꯦꯡꯕ ꯅꯨꯡꯉꯥꯏꯒꯅꯤ ꯀ꯭ꯋꯥꯇꯔ ꯐꯥꯏꯅꯦꯜꯒꯨꯝꯕꯗꯗꯤꯀꯣ
ꯑꯣ ꯍꯧꯖꯤꯛꯇꯤ ꯅꯣꯛꯑꯁꯨ ꯂꯣꯏ ꯆꯠꯅꯔꯕꯅꯤꯅꯀ
ꯍꯣꯏ ꯍꯣꯏ ꯍꯧꯖꯤꯛ ꯔꯥꯎꯟꯒꯤ ꯁꯤꯛꯁꯇꯤꯟ ꯁꯤꯛꯁꯇꯤꯟꯒꯤꯗꯤ ꯇꯨꯋꯦꯜꯐ ꯂꯥ ꯁꯤꯛꯁꯇꯤꯟꯅ ꯑꯗꯨꯒꯤꯗꯤ ꯁꯨꯗ꯭ꯔꯤꯌꯦꯀꯣ ꯑꯗꯣ ꯍꯌꯦꯡ ꯑꯃꯨꯒꯁ ꯅꯥꯒꯅꯤꯗꯥꯡ ꯉꯝꯒꯅꯤ ꯈꯪꯗꯦ ꯍꯌꯦꯡꯁꯦ ꯍꯥꯏꯕꯗꯤ ꯅꯨꯡꯗꯥꯡꯗ ꯇꯤꯝ ꯃꯔꯤꯁꯤ ꯅꯥꯒꯅꯦꯕꯀꯣ ꯑꯗꯨꯣ ꯇꯤꯝ ꯑꯅꯤꯗꯤ ꯑꯃꯨꯛꯀ ꯆꯠꯀꯅꯤꯕ ꯇꯤꯝ ꯑꯅꯤꯅ ꯑꯃꯨꯛꯀ ꯁꯤꯛꯁꯇꯤꯟꯅ ꯆꯪꯒꯅꯤꯕꯀꯣ ꯗꯣ ꯇꯤꯝꯁꯦ ꯀꯔꯤ ꯀꯔꯤ ꯇꯤꯝꯅ ꯑ ꯇꯔꯨꯛ ꯀꯃ ꯇꯔꯦꯠ ꯅꯤꯄꯜꯒꯨꯝꯕꯗꯤ ꯂꯩꯌꯦꯕ ꯑꯁ ꯅꯥꯕꯗꯣ ꯑꯗꯣ ꯍꯧꯖꯤꯛ ꯍꯌꯦꯡ ꯁꯤꯟꯅꯔꯒ ꯑꯃꯨꯛꯀ ꯅꯨꯡꯗꯥꯡꯅ ꯑꯃꯨꯛꯀ ꯇꯦꯟ ꯊꯥꯔꯇꯤꯒꯨꯝꯕꯅ ꯑꯃꯨꯛꯀꯁ ꯅꯥꯔꯤꯕ ꯃꯈꯣꯏꯁ ꯂꯣꯏꯒꯅꯤꯕ ꯊꯥꯔꯇꯤ ꯔꯥꯎꯟ ꯊꯥꯔꯇꯤ ꯇꯨꯒ ꯀꯣ ꯌꯥꯝ ꯅꯨꯡꯉꯥꯏꯒꯅꯤꯌꯦ ꯌꯦꯡꯕ ꯍꯧꯖꯤꯛ ꯀꯩꯁꯦ ꯋꯥꯔ ꯀꯞꯁꯦ
ꯑ ꯐ꯭ꯔꯥꯟꯁꯇꯤ ꯑꯩꯗꯤ ꯐꯖꯅ ꯌꯦꯡꯕ ꯅꯨꯡꯉꯥꯏꯔꯦ ꯍꯥꯏꯒꯤꯗꯤ
ꯍꯣꯏ ꯍꯣꯏ ꯅꯍꯥꯟ ꯅꯥꯕꯁꯨ ꯀꯣ ꯅꯨꯡꯗꯥꯡꯗꯨ ꯉꯁꯤ ꯅꯨꯡꯗꯥꯡ ꯍ ꯅꯥꯐꯝ ꯃꯥꯂꯦ ꯉꯔꯥꯡ ꯅꯨꯡꯗꯥꯡꯗꯣ ꯐ꯭ꯔꯦꯟꯁ ꯅꯥꯕ꯭ꯔꯥ ꯉꯔꯥꯡꯅꯨꯡꯗ ꯈꯪꯗꯦ ꯈꯪꯗꯦꯀꯣ ꯑꯩꯗꯤ
ꯐ꯭ꯔꯦꯟꯁ ꯉꯔꯥꯡ ꯅꯨꯡꯗꯥꯡ ꯑꯣꯏꯔꯝꯃꯣꯏꯗ ꯉꯔꯥꯡ ꯅꯨꯡꯗꯥꯡꯗꯤ ꯏꯪꯂꯦꯟꯒ ꯀꯛꯔꯣ ꯀꯣꯡꯒꯣ ꯇꯧꯕꯅꯤꯅ
ꯑꯣ ꯍꯣꯏ ꯀꯣꯡꯕꯣꯜꯁꯨ ꯌꯥꯝ ꯅꯨꯡꯁꯤꯌꯦ ꯃꯈꯣꯏꯒꯤꯁꯤ ꯅꯥꯅꯕꯗꯀꯣ
ꯎꯝ
ꯑꯩꯈꯣꯏ ꯏꯪꯂ꯭ꯂꯦꯟ ꯁꯋꯤꯁ ꯀꯦꯟꯒꯨꯝꯕ ꯑꯗꯨ ꯌꯥꯝ ꯂꯩꯗꯅ ꯃꯈꯣꯏꯁꯨ
ꯃꯣꯏ ꯀꯣꯡꯒꯣ ꯁꯣꯏꯕꯗ ꯃꯣꯏ ꯆꯦꯟꯖ ꯇꯧꯕꯗꯣ ꯌꯥꯝ ꯁꯣꯏꯕꯒꯤꯅꯦꯕ
ꯍꯣꯏ ꯑꯗꯨꯅꯦ
ꯑꯀꯟꯕ ꯍꯥꯟꯅ ꯃꯣꯏ ꯍꯅ ꯂꯧꯊꯣꯛꯈꯤꯕꯒꯤ ꯋꯥꯅꯤ
ꯈꯪꯗꯦ ꯃꯈꯣꯏꯁꯦ ꯍꯥꯏ ꯍꯣꯏ ꯍꯣꯏ ꯆꯨꯝꯃꯦ ꯆꯨꯝꯃꯦ ꯈꯪꯗꯦ ꯃꯈꯣꯏꯅ ꯇꯧꯕꯗꯤ ꯀꯔꯤ ꯁꯥ ꯄ꯭ꯂꯦꯌꯔ ꯂꯣꯏꯅꯃꯛ ꯁꯤꯟꯅꯈꯣ ꯍꯥꯏꯅ ꯃꯈꯣꯏꯗ ꯈꯟꯕ ꯃꯥꯜꯂꯤ
ꯑꯗꯨꯃꯥꯏꯅ ꯑꯣꯏ ꯃꯥꯜꯂꯦꯗ